ꯅꯦꯠ ꯌꯥꯗꯕꯒꯤꯅꯦ ꯕꯥ
ꯎꯨꯝ ꯑꯩ ꯈꯪꯉꯕꯅꯦ
ꯅꯦꯠꯁꯤ ꯌꯥꯝꯃꯨꯛꯁꯨ ꯅꯨꯡꯉꯥꯏꯇꯕ꯭ꯔꯥ ꯊꯣꯛꯄ ꯀꯩꯅꯣꯝꯃ ꯌꯥꯗꯅ ꯂꯩꯕꯅꯦ ꯉꯥꯏꯍꯥꯛꯇꯪꯗꯣ ꯀꯩꯁꯨ ꯀꯔꯤꯝ ꯇꯧꯗꯅ ꯅꯦꯠꯅꯁꯨ ꯑꯃꯨꯛꯀ ꯌꯦꯠꯂꯤꯕ ꯀꯔꯤꯁꯨ ꯇꯧꯗꯕ ꯀꯥꯟꯗꯁꯨ ꯇꯨꯡ ꯌꯦꯠꯄꯤꯔꯦ ꯑꯁꯤꯗ ꯂꯩꯕ ꯀꯥꯟꯗꯥ ꯀꯣꯏꯕ ꯈꯔ ꯆꯠꯔꯨꯁꯦꯕꯥ
ꯆꯠꯇꯣꯏꯅꯦ ꯆꯠ
ꯆꯠꯈ꯭ꯔꯅꯤ ꯍꯧꯖꯤꯛꯇꯤ ꯆꯠꯈ꯭ꯔꯅꯤ ꯆꯠꯀꯅꯤ ꯀꯅꯤ ꯀꯔꯤꯒꯤ ꯆꯠꯂꯣꯏ ꯀꯩꯅꯣꯗ ꯃꯥꯔꯁ ꯍꯧꯖꯤꯛ ꯖꯨꯂꯥꯏ ꯖꯨꯟ ꯖꯨꯂꯥꯏ ꯑꯥꯒꯁ ꯑꯥꯒꯁꯀꯨꯝꯕꯗꯒꯤ ꯆꯠ ꯁꯦ ꯑꯗꯨ ꯃꯃꯥꯡꯗꯗꯤ ꯀꯔꯤ ꯆꯠꯂꯔꯣꯏꯁꯦ
ꯃꯥꯅꯦ ꯃꯥꯅꯦ
ꯃꯔꯝꯗꯤ ꯅꯪ ꯂꯥꯛꯄꯀꯥꯟꯗꯥ ꯑꯩ ꯍꯥꯏꯒꯦ ꯃꯔꯝꯗꯤ ꯑꯗꯨꯝ ꯈꯪꯗꯔꯦꯗ ꯈ꯭ꯋꯥꯡꯅ ꯁꯦꯟꯗꯣꯏ ꯄꯨꯕꯤ ꯑꯩꯍꯥꯛꯅꯤ
ꯃꯥꯅꯦ ꯃꯥꯅꯦꯟ ꯄꯨꯂꯞꯅ ꯄꯨꯅ
ꯑꯗꯨꯅꯅꯦ ꯂꯣꯏꯅ ꯀꯩꯅꯣꯝꯃ ꯇꯧꯔꯒ ꯃꯇꯨꯡꯗꯗꯤ ꯑꯗꯨꯝ ꯌꯥꯔꯦꯅ ꯑꯗꯨ ꯈꯟꯕꯅꯦꯗ ꯑꯥꯒꯁꯀꯨꯝꯕꯗꯒꯤ ꯆꯠꯁꯦ ꯁꯦꯞꯇꯦꯝꯕꯔ ꯑꯣꯛꯇꯣꯕꯔ ꯅꯣꯕꯦꯝꯕꯔ ꯗꯤꯁꯦꯝꯕꯔ ꯎꯁ ꯊꯥ ꯃꯔꯤꯗꯨꯗ ꯐꯖꯅ ꯀꯣꯏꯕ ꯌꯥꯏꯅ ꯈꯂ꯭ꯔꯥꯁꯨ ꯕ꯭ꯔꯦꯛ ꯂꯩꯁꯦꯕ
ꯃꯥꯟꯅꯦ ꯃꯥꯟꯅꯦ
ꯑꯗꯨ ꯅꯩ ꯅꯩꯁꯦꯕꯥ ꯍ ꯍꯥꯏꯕꯗꯤ ꯍꯟꯗꯛꯁꯤꯗ ꯂꯩꯔꯒ ꯀꯅꯥꯅ ꯈꯥꯡ ꯅꯦꯛꯁ ꯏꯔꯗꯤ ꯑꯃꯨꯛꯀ ꯈꯨꯟꯗ ꯂꯧ ꯇꯧꯍꯟꯕ ꯆꯠꯄꯁꯨ ꯊꯕꯛ ꯂꯥꯏꯔꯤꯛ ꯄꯥꯅꯤꯡꯗꯕꯒꯤ ꯅꯨꯡꯁꯤꯁꯦ ꯇꯝꯕ ꯉꯝꯕꯅꯤ
ꯃꯥꯅꯦ ꯇꯝꯕ ꯉꯝꯗꯦ
ꯇꯝꯕ ꯉꯝꯗꯤ
ꯃꯥꯅꯦ ꯃꯥꯅꯦ
ꯆꯝꯅꯤꯡꯗ꯭ꯔꯦ ꯍꯥꯏꯔ ꯏꯄꯥꯅ ꯀꯅꯥꯅ ꯈꯪ ꯂꯥꯛꯑꯣ ꯈꯨꯟꯗ ꯀꯥꯈ꯭ꯔꯣ ꯇꯧꯕ ꯀꯥꯎꯑꯣ ꯑꯩꯁꯨ ꯑꯗꯨꯝ ꯆꯠꯄ ꯇꯥꯕꯅꯦ
ꯑꯝ
ꯈꯜꯂꯤꯕꯅꯦ ꯂꯥꯏꯔꯤꯛꯁꯦ ꯄꯥꯅꯤꯡꯗ꯭ꯔꯕꯗꯨꯗ ꯅꯪꯗꯤ ꯀꯨꯏꯅ ꯂꯩꯈꯤꯒꯅꯤꯀꯣ ꯁꯤꯗ
ꯎꯝ ꯍꯒꯂꯗ
ꯍꯣꯏ ꯑꯩ ꯌꯥꯎꯗꯕꯤꯅꯤ ꯀꯃ ꯂꯩꯒ
ꯕꯤꯠ ꯂꯩꯇꯅꯅꯤ ꯂꯩꯔꯤꯁꯦ ꯑꯗꯨꯅꯤ
ꯑꯩ ꯁꯤꯃ ꯂꯩꯌ ꯍꯥꯏꯔ ꯁꯤꯕꯅꯤ ꯂꯩꯕ ꯌꯥꯏꯌꯦ
ꯇꯨꯝꯃꯦ ꯅꯪꯁꯤꯁ ꯗꯔ ꯗꯤꯁꯦꯝꯕꯔꯗ ꯀꯔꯤꯁꯨ ꯂꯣꯏꯔꯣꯏ ꯃꯥꯔꯆ
ꯅꯠꯇꯦ ꯑꯗꯨꯕꯨ ꯍꯥꯏꯕ ꯅꯠꯇꯦ ꯑꯗꯨꯒꯤ ꯍꯥꯏꯕ ꯅꯠꯇꯦꯕꯔꯒꯤ ꯋꯥꯁꯨ ꯅꯠꯇꯦ ꯇꯦꯕ ꯅꯪ ꯑꯗꯨ ꯂꯩꯈ꯭ꯔꯕ ꯃꯇꯨꯡꯁꯨ ꯅꯪ ꯂꯩꯈꯤꯒꯅꯦꯕ ꯆꯍꯤ ꯑꯃ ꯑꯅꯤꯁꯨ ꯑꯩꯁꯨ ꯑꯗꯨ ꯗꯥꯏꯔꯦꯛ ꯀꯨꯝꯅꯉꯥꯏꯒꯤ ꯗꯤꯁ ꯏꯌꯥꯔ ꯀꯨꯝꯅꯤꯡꯉꯥꯏꯒꯤ ꯋꯥꯔꯤ ꯁꯥꯗ꯭ꯔꯤ ꯑꯩꯗꯤ ꯅꯦꯛꯁ ꯏꯌꯥꯔꯁꯨ ꯑꯗꯨꯝ ꯂꯩꯈꯤꯅꯤꯉꯥꯏꯒꯤ ꯋꯥꯔꯤꯅꯦꯕ ꯑꯩꯕꯨꯗꯤ ꯑꯗꯨ ꯃꯇꯨꯡꯗꯁꯨ ꯅꯪ ꯂꯩꯈꯤꯒꯅꯤꯅ ꯅꯪꯒꯤꯗꯤ ꯆꯍꯤ ꯑꯍꯨꯝꯒꯨꯝꯕ ꯍꯥꯏꯕꯅꯤꯅ ꯑꯩ ꯆꯍꯤ ꯑꯃ ꯇꯪꯈꯥꯏ ꯑꯅꯤꯗ ꯂꯩꯔꯁꯨ ꯇꯨ
ꯂꯩꯒꯗꯤ ꯂꯩꯒꯗꯤ ꯑꯩꯗꯤ ꯃꯌꯥꯝ ꯂꯩꯈꯤꯅꯤ
ꯑꯗꯨꯅꯦ
ꯂꯩꯕꯤꯔꯦ ꯑꯩꯗꯤ ꯂꯩꯕꯤꯔꯦ
ꯑꯩꯁꯨ ꯁꯤ ꯃꯖꯤꯄꯨꯔꯒꯤ ꯍꯣꯁꯇꯦꯜꯗ ꯑꯗꯨꯝ ꯂꯩꯅꯤꯡꯈ꯭ꯔꯦꯕ ꯑꯗꯣ ꯑꯩꯗꯤ ꯑꯣꯏꯒꯗꯧꯕ ꯊꯕꯛ ꯑꯃꯝꯐꯥꯎꯁꯨ ꯇꯧꯗꯕꯅꯤꯅ ꯁ꯭ꯀꯨꯜ ꯀꯥꯕꯁꯨ ꯅꯠꯇꯕꯅꯤꯅ ꯀꯔꯤꯁꯨ ꯌꯥꯗꯨꯁꯨ
ꯎꯝ
ꯑꯁ ꯀ꯭ꯂꯥꯁꯁꯨ ꯀꯨꯍꯟꯅꯤꯡꯈ꯭ꯔꯦ
ꯀꯨꯏꯅ ꯎꯔꯤꯈꯨꯏ ꯀꯨꯏꯅ ꯑꯗꯨꯝ ꯎꯕꯅꯦꯕ ꯀ ꯁꯥꯡꯅ ꯇꯧꯔꯤꯈꯩ ꯑꯗꯨꯝ ꯀꯨꯏꯅ ꯎꯒꯅꯤꯕ
ꯑꯗꯨꯥꯏ ꯑꯗꯨꯅꯦꯕ ꯀꯔꯤꯁꯨ ꯍꯥꯏꯗ꯭ꯔꯁꯨ ꯀꯣ ꯑꯗꯨꯝ ꯌꯦꯡꯖꯒꯦ ꯍꯦ
ꯉꯁꯤꯕ ꯋꯥꯔꯤꯅꯤ
ꯐꯣꯡꯒꯜ ꯗ꯭ꯔꯦꯁ ꯑꯗꯨ ꯀꯩꯝꯃ ꯇꯧꯒꯦ
ꯇꯝꯕ ꯅꯪꯒꯤ ꯅꯨꯡꯁꯤꯕ ꯂꯦꯞꯂꯔꯦ ꯑꯩꯒꯤ ꯃꯤꯠ ꯃꯁꯤꯗ ꯐꯦ ꯈꯪ ꯕ ꯋꯥ ꯍꯦ ꯍꯥꯏꯗꯣꯛꯄ ꯗꯤ ꯉꯝꯗ꯭ꯔꯦ ꯌꯦꯡꯖꯕ ꯅꯠꯇꯅ
ꯃꯅꯦ ꯀꯣ ꯏꯁꯩꯦ ꯔꯤꯛꯛꯇ ꯀꯗꯥꯏꯗꯒꯤ ꯀꯔꯤ ꯏꯁꯩ ꯅꯤ
ꯑꯩꯈꯣꯏꯒꯤ ꯏꯁꯩꯗꯅꯣ ꯍꯥꯟꯅ ꯑꯩꯅ ꯇꯥꯍꯟꯕꯗꯨꯗꯤ
ꯑꯦ ꯑꯁ ꯅꯪꯁꯨ ꯑꯩꯁꯨ ꯗꯤꯞ ꯑꯣꯏꯅ ꯇꯥꯕ꯭ꯔꯣꯅꯦ ꯀꯗꯥꯏꯗꯒꯤ ꯅꯪꯁꯨ ꯑꯃꯨꯔꯛ ꯈꯛꯇ ꯑꯃꯨꯔꯛ ꯈꯛ ꯇꯥꯕꯗꯨꯕꯨ ꯑꯩꯅ ꯗꯤꯞ ꯑꯣꯏꯅ ꯇꯥꯕꯁꯨ ꯅꯠꯇꯦ ꯇꯩꯗꯤ
ꯑ
ꯑ
ꯂꯦꯞꯂꯔꯦ ꯑꯩꯒꯤ ꯃꯤꯠꯃꯥꯡꯁꯤꯗ ꯍꯣ ꯍꯥꯏꯒꯤ ꯈꯟꯕ ꯋꯥꯍꯩ ꯐꯣꯡꯗꯣꯛꯇꯅ ꯊꯝꯕ ꯍꯥꯏꯖꯕꯗꯤ ꯉꯝꯗ꯭ꯔꯦ ꯌꯦꯡꯖꯕ ꯅꯠꯇꯅ ꯂꯥꯛꯂꯣ ꯑꯩꯒꯤ ꯅꯨꯡꯁꯤꯕꯤ ꯑꯩꯒꯤ ꯊꯋꯥꯏ ꯑꯣꯏꯔꯤꯕꯤ
ꯂꯥꯛꯂꯒꯦ ꯂꯥꯛꯂꯒꯦ
ꯂꯥꯛꯄꯤꯔꯒꯦ
ꯍꯜꯂꯣ
ꯅꯨꯡꯁꯤꯅ ꯊꯝꯕꯤꯌꯨ
ꯅ ꯅ ꯇꯗ
ꯂꯣꯟꯅ ꯂꯣꯟꯅ ꯂꯣꯅ ꯁꯦꯁ ꯅꯪꯕꯨ ꯌꯦꯡꯁꯦ ꯕ ꯇꯧꯗꯣꯔꯤꯕꯅꯤ ꯑꯁꯣ ꯑꯩ ꯆꯦꯔꯥꯏ ꯇꯥꯡꯕꯁꯦ ꯀꯃꯥꯏꯅ ꯈꯨꯝꯃꯟꯁꯤꯔꯥ ꯈꯪꯗꯦꯕ ꯆꯦꯔꯥꯏ ꯇꯥꯡꯕꯁꯦ ꯀꯃꯥꯏ ꯈꯨꯝꯁꯤꯔꯥ ꯈꯪꯗꯦꯕ
ꯑꯁ ꯑꯁꯁꯨ ꯈꯪꯗꯦ ꯑꯗꯨ
ꯑꯥ
ꯆꯥꯏꯅꯤꯁꯈꯣꯏꯒꯤ ꯑꯃ ꯎꯕꯅꯦꯕꯀꯣ
ꯎꯝ
ꯗꯤꯟ ꯁꯣꯞ ꯈꯪꯗ ꯅꯨ ꯑ ꯑꯃꯛ ꯑꯗꯨꯔ ꯇꯔꯔꯤꯈꯦ ꯀꯕꯨ ꯁꯪ ꯃꯥꯒꯤ ꯌꯥꯝꯕꯗꯣ ꯄꯥꯃ ꯁꯨꯀꯣ ꯉꯔꯥꯡ ꯁꯝ ꯍꯥꯠ ꯍꯥꯠꯂꯒ ꯀꯣ ꯑꯗꯨꯝ ꯕꯤꯗꯤꯑꯣ ꯅꯝꯕꯅꯦꯕ ꯑꯗꯨ ꯁꯝꯍꯠꯄ ꯈꯨꯗꯤꯡꯒꯤ ꯍꯤꯌꯥꯔ ꯒ꯭ꯔꯣꯠꯇꯣ ꯍꯦꯟꯕ ꯕꯤꯗꯤꯑꯣꯅꯦꯕ
ꯑꯁ ꯀꯤꯕꯨ ꯀꯔ ꯑꯣ ꯀꯣꯝꯒꯤꯗꯨꯔꯥ
ꯅꯠꯇꯦ ꯑꯩꯒꯤ ꯖꯨꯁ ꯅꯠꯇꯦ ꯃꯣꯏ ꯀꯔꯤꯅꯣ ꯃꯣꯏ ꯌꯨꯁ ꯇꯧꯔꯝꯒꯅꯤꯕ ꯑꯩꯅ ꯍꯥꯏꯕ ꯍꯦꯌꯥꯔꯕꯣ ꯁꯝ ꯍꯥ ꯈꯨꯗꯤꯡꯒꯤ ꯍꯥꯏꯕꯗꯤ ꯂ ꯅꯠꯇꯤꯟ ꯅꯝꯐꯨ ꯇ꯭ꯔꯥꯟꯁꯐꯣꯔꯃꯦꯁꯟ ꯚꯤꯗꯤꯑꯣꯅꯦ ꯕꯤꯛ ꯀꯨꯝꯕ ꯃꯥꯟ ꯒꯨꯝꯕ ꯂꯩꯔꯒ ꯍꯥꯞꯄ ꯗꯤꯑꯣꯅꯤꯅꯦ ꯗ꯭ꯔꯦꯁ ꯁꯤꯟꯕꯒꯨꯝꯕꯗꯨꯅꯤꯅꯦꯍꯦ ꯑꯃꯈꯛꯇ ꯁꯨꯃꯥꯏ ꯍꯥꯠ ꯍꯥꯜꯂꯒ ꯌꯥꯝꯃꯤ ꯍꯥꯏꯕ ꯅꯠꯇꯦ ꯑꯒꯅ ꯅꯪꯁꯨꯨꯗ ꯂꯩꯦ ꯗꯤ ꯄ꯭ꯔꯤꯊꯤꯕꯤ ꯆꯤꯔꯥꯏ ꯇꯥꯡꯕ ꯃꯤ ꯏꯅꯥꯛꯈ ꯈꯨꯟꯕ ꯃꯤ ꯁꯨꯛ ꯂꯩꯔꯤꯁꯤꯗꯤ ꯇꯥꯡꯅꯝꯃꯣꯏ ꯀꯅꯥꯁꯨ
ꯑ ꯑꯗꯨꯗꯤ ꯆꯦꯔꯥꯏ ꯇꯥꯡꯅꯗꯤ ꯑꯩꯁꯦ ꯀꯩꯅꯣ ꯀꯩꯅꯣꯅꯦꯕ ꯎꯝ ꯄꯩꯤꯁꯥ ꯄꯥꯏꯗꯣꯔꯤꯑ
ꯎꯝ ꯄꯩꯁꯥ ꯄꯥꯏꯕꯁꯤꯡꯁꯨ ꯑꯗꯨꯝ ꯌꯦꯡꯉꯣ ꯆꯤꯔꯏ ꯂꯣꯏ ꯇꯥꯡꯕꯅꯦ ꯃꯄꯨꯛꯁꯨ ꯀꯪꯇꯛ ꯀꯪꯇꯛ ꯇꯧꯕꯅꯦ
ꯑꯁ ꯑꯩꯗꯤ ꯄꯁꯦ ꯄꯥꯏꯗꯅꯤ ꯆꯗꯦ
ꯎꯝ
ꯍ ꯄꯩꯁꯥ ꯄꯥꯏꯔꯅꯤ ꯄꯩꯁꯥ ꯄꯥꯏꯔꯅꯤ ꯑꯩꯉꯣꯟꯗ ꯑꯩꯉꯣꯟꯗ ꯂꯩ ꯑꯗꯨ ꯃꯤꯁꯦ ꯍ ꯅꯨꯡꯉꯥꯏꯔꯅꯤ ꯃꯪꯗ
ꯑꯣ ꯀꯩꯅꯣꯃꯥꯟꯅ ꯍꯥꯏꯕꯗꯨ ꯃꯤ ꯑꯥ ꯔꯥꯅꯤ ꯈꯣꯏꯒꯤꯗ ꯔꯥꯅꯤ ꯕꯥꯂꯥ ꯈꯣꯏꯒꯤ ꯕꯤꯤꯗꯤꯑꯣꯗꯣ ꯁꯨꯃꯥꯏꯅ ꯇꯧꯕꯗꯣ
ꯎ ꯇꯨ ꯍꯥꯎ ꯍꯥꯎꯕꯒꯗ
ꯃꯈꯣꯏ ꯍꯧꯔꯛꯒ ꯃꯤꯅ ꯄꯥꯝꯒ ꯅꯤꯡꯊꯤꯅꯕꯗꯨꯅ ꯅꯪꯒꯤꯁꯨ ꯆꯤꯔꯥꯏ ꯇꯥꯡꯕꯣꯏ ꯅꯤꯡꯊꯤꯔꯛꯁꯅꯤ ꯑꯁꯒꯅ ꯑꯩꯁꯨꯨꯗꯨ ꯁꯝꯗꯣꯏ ꯌꯥꯝ ꯌꯥꯝꯍꯟꯅꯤꯡꯉꯦ ꯑꯗꯨꯃꯥꯏꯅꯤꯡꯉꯦ ꯕ꯭ꯔꯣꯡ ꯑꯣꯏꯅ ꯌꯥꯝ ꯍꯧꯕꯗꯣ
ꯎꯝ
ꯁꯣꯝꯗꯣ ꯎꯐ ꯄꯥꯏꯕ ꯉꯝꯗꯕꯈꯔ ꯌꯥꯝꯝꯕꯅꯦ ꯅꯨꯄꯤ ꯑꯃꯒꯤꯗꯣ ꯁꯥꯄꯣꯟ ꯂꯩꯩꯕꯒꯤꯗꯣ ꯒ꯭ꯔꯤꯟ ꯁꯣꯞ ꯑꯃ ꯂꯩꯑꯕ ꯑꯩꯁꯨꯅꯦ ꯆꯥꯏꯅꯤꯁꯇ ꯀꯔꯤꯒꯤ ꯄꯔꯛꯂꯝꯗꯕ ꯕ꯭ꯔꯥ ꯑꯩꯈꯣꯏꯁꯦ ꯀꯩꯅꯣ ꯇꯧꯗ꯭ꯔꯁꯨ ꯂꯣꯏꯅ ꯁꯦꯝ꯭ꯔꯁꯨ ꯐꯦꯦꯛ ꯑꯣꯏꯔꯁꯨ ꯂꯩꯣꯏꯅ ꯃꯣꯏꯗꯤ ꯑꯗꯨꯝ ꯐꯦꯛ ꯑꯣꯏꯔꯁꯨ ꯐꯖꯅꯤꯡꯉꯥꯏꯗꯤ ꯂꯩꯖꯩ ꯍꯥꯏꯕ
ꯂꯩꯖꯩ ꯂꯩꯖꯩ
ꯋꯦꯁ ꯑꯗꯨꯝ ꯂꯩꯑꯕ ꯐꯦꯛꯅꯦ ꯍꯣꯏ ꯍꯥꯏꯔ ꯒꯨꯝꯕꯁꯨ ꯐꯦꯛ ꯌꯥꯝ ꯍꯥꯞꯄꯜꯂꯛꯑꯦꯀꯣ ꯆꯇꯅꯤ ꯆꯔ ꯃꯥꯜꯍꯜꯂꯒ ꯋꯦꯁ ꯂꯩꯖꯩꯑꯕ ꯃꯣꯏꯗꯤ ꯆꯥꯎꯈꯠꯄꯒꯤ ꯆꯥꯡꯁꯦ
ꯎꯝ ꯑꯗꯨ ꯃꯣꯏꯗꯤ ꯄ꯭ꯔꯗꯛꯁꯨ ꯑꯗꯨꯝ ꯂꯩꯌꯦꯀꯣ ꯀꯔꯤ ꯀꯔꯤꯔ ꯑꯗꯨꯝ ꯁꯦꯝꯃꯦꯀꯣ ꯃꯣꯏꯗꯤ ꯑꯩꯈꯣꯏꯗꯤ ꯀꯔꯤ ꯁꯦꯝꯔꯒ ꯍꯦꯛꯇ ꯁꯥꯏꯠ ꯏꯐꯦꯛꯁꯦ ꯎꯝ ꯁꯥꯏꯠ ꯏꯐꯦꯛꯁꯦ ꯃꯣꯏꯒ ꯑꯩꯈꯣꯏꯒꯤꯅ ꯑꯩꯈꯣꯏꯅ ꯁꯦꯝꯕꯗꯤ ꯁꯥꯏꯠ ꯏꯐꯦꯛꯁꯦ ꯍꯦꯛ ꯂꯩꯕ
ꯎꯝ ꯃꯣꯏꯒꯤꯁꯨ ꯂꯩꯗꯤ ꯂꯩꯔꯝꯒꯅꯤ ꯑꯗꯨꯕꯨ ꯎ ꯈꯪꯗꯦ ꯌꯥꯝ ꯀꯩꯅꯨꯡꯗꯤ ꯑꯣꯏꯗꯦ ꯑꯩꯈꯣꯏꯅꯗꯤꯁꯨ ꯁꯣꯏꯕꯅꯤꯗ ꯑꯩꯈꯣꯏꯗꯤ ꯗꯨ ꯀ꯭ꯔꯤꯝꯒꯨꯝꯕ ꯌꯨꯁ ꯇꯧꯔꯒ ꯅꯨꯡꯁꯥꯒꯨꯝꯕ ꯇꯧꯕꯒꯤꯅꯤꯗ ꯃꯣꯏꯁꯨ ꯑꯗꯨꯝ ꯄ꯭ꯔꯇꯦꯛꯀ ꯂꯣꯏꯅꯅ ꯇꯧꯕꯒꯤꯀꯣ ꯐꯥꯕꯗꯣ ꯑꯣꯏꯕ ꯑꯈꯣꯏ ꯏꯗꯤ ꯑꯗꯨ ꯇꯩꯀꯅꯤ ꯅꯨꯡꯁꯥꯗ ꯏꯁ ꯊꯕꯛ ꯁꯨꯕ ꯆꯠꯀꯅꯤ ꯑꯗꯨꯗꯤꯩ ꯀꯥꯗ꯭ꯔꯗꯤ ꯑꯗꯨꯗ ꯀꯥꯗꯕ ꯃꯤꯗꯤ ꯏꯁ ꯌꯣꯠꯀꯤ ꯃꯤ ꯑꯣꯏꯔꯝꯃꯅꯤ
ꯉꯧꯕ ꯃꯤꯅ ꯑꯗꯨꯝ ꯉꯧꯈꯤꯕꯩ ꯋꯥꯅꯤ ꯉꯧꯕꯃꯤ ꯏꯐꯥ ꯃꯨꯔꯒ ꯀꯣꯟꯅ ꯉꯧꯔꯛꯈꯤꯕꯒꯤ ꯋꯥꯔꯤ ꯉꯥꯛꯇꯅꯦ
ꯎꯝ ꯍꯝ
ꯊꯝꯕꯤꯅꯤ ꯉꯧꯕꯃꯤꯁꯤ
ꯈꯪꯗꯦ ꯃꯤꯅ ꯀꯃꯥꯏ ꯀꯃꯥꯏꯅ ꯉꯕ꯭ꯔꯥ ꯃꯁꯝꯁꯨ ꯀꯃꯥꯏꯅ ꯐꯕ꯭ꯔꯥ ꯃꯁꯛꯁꯨ ꯀꯃꯥꯏꯅ ꯐꯖꯕ꯭ꯔꯥ
ꯎꯝꯝ
ꯑꯩꯈꯣꯏꯁꯤꯅ ꯁꯝꯁꯨ ꯌꯥꯝꯗꯕꯒꯨꯝ ꯁꯝꯁꯨ ꯁꯣꯏꯕ ꯄꯩꯁꯥ ꯆꯪꯅ ꯇꯤꯡꯔꯨꯅꯉꯥꯏ ꯑꯦꯕ ꯆꯁ ꯃꯥꯅꯦ ꯃꯥꯅꯦ ꯃꯥꯅꯦ
ꯇꯥꯡꯕꯁꯨ ꯁꯦꯝ ꯅꯨꯡꯉꯥꯏ ꯌꯥꯁꯨ ꯇꯦꯛꯔꯗꯤ ꯁꯦꯝ ꯅꯨꯡꯉꯥꯏꯌꯦ ꯃꯤꯠꯁꯨ ꯇꯥꯡꯅꯗꯤꯁꯦ ꯌꯥꯝ ꯅꯨꯡꯉꯥꯏ
ꯑꯩꯅ ꯑꯩꯅ ꯏꯕꯥꯅꯤꯒꯤ ꯐꯨꯂꯣꯅꯦ ꯑꯗꯨꯁꯦ ꯁꯝꯁꯨ ꯆꯝꯁꯨ꯫ ꯐꯖꯗ꯭ꯔꯦ ꯁꯦꯝꯈ꯭ꯔꯦ ꯃꯤꯠꯁꯨ ꯌꯥꯗ꯭ꯔꯦ ꯀꯩꯅꯣꯃ ꯇꯧꯈ꯭ꯔꯦ꯫ ꯀꯨꯆꯨꯁꯨ ꯉꯧ ꯀꯟꯅ ꯀꯝꯄ꯭ꯂꯦꯛꯁꯟ꯫ ꯁꯦꯃꯤ꯫
ꯉꯛꯇ꯫
ꯈꯪꯗꯦꯗ ꯈꯪꯗꯦꯗ ꯄꯨꯟꯁꯤꯁꯦ꯫
ꯎꯝ ꯁꯦꯝꯅꯤꯡꯕ ꯉꯥꯛꯇꯅꯦ꯫ ꯎꯝ꯫
ꯁꯦꯝꯅꯤꯡꯗꯕ ꯂꯩꯇꯦ꯫
ꯎꯝꯈꯣꯏꯁꯦ ꯑꯦꯚ꯭ꯔꯤ ꯗꯤꯇꯦꯜ ꯐꯖꯍꯟꯅꯤꯉꯦꯀꯣ꯫ ꯎꯝ꯫ ꯀꯅꯥꯅ ꯊꯤꯉꯤꯡꯕ꯭ꯔꯣꯅꯦ ꯎꯝ ꯇꯧꯒꯅꯤ꯫ ꯇꯧꯅꯤ ꯄꯩꯁꯥ ꯂꯥꯏꯔꯃꯟꯕꯩꯅꯦ ꯑꯗꯨꯏꯅꯦ ꯏꯁꯣꯔꯅ ꯄꯩꯁꯥ ꯄꯤꯗ꯭ꯔꯤꯁꯦ ꯁꯤꯒꯤꯅꯦ꯫ ꯄꯩꯁꯥ ꯄꯤ ꯄꯥꯏꯍꯟꯗ꯭ꯔꯤꯁꯦ ꯁꯤꯒꯤꯅꯦ꯫
ꯑꯣꯏꯔꯝ ꯒꯅꯤ ꯇꯧꯔꯒꯀꯣ ꯂꯥꯁ ꯇ ꯃꯥꯏꯀꯜ ꯖꯦꯛ ꯑꯣꯟꯒꯅꯤ ꯍꯥꯏꯔꯒ꯫
ꯅꯤ ꯍꯥꯏ
ꯃꯈ ꯆꯦꯛꯁꯟꯒꯤ ꯐꯤꯕꯝ
ꯃꯣꯏꯗꯤ ꯐꯨꯜ ꯁꯔꯖꯔꯤꯕꯨ ꯉꯧꯉꯥꯏ ꯉꯧꯅꯉꯥꯏꯒꯤꯅꯤ ꯃꯣꯏꯗꯤ ꯎꯝ꯫ ꯑꯗꯨ꯫ ꯉꯧꯍꯜꯂꯤꯕ ꯀꯥꯏꯗꯨꯅꯦ꯫
ꯇꯧꯔꯒ꯫